ꯇꯥꯕ꯭ꯔꯣ
ꯍꯣꯏ ꯍꯣꯏꯌꯦ
ꯅꯨꯡꯉꯥꯏꯔꯤꯕꯣ
ꯅꯨꯡꯉꯥꯏꯔꯤ ꯑꯗꯨꯝ
ꯑꯥ ꯑꯥ ꯆꯥꯛ ꯆꯥꯔꯕ꯭ꯔꯣ
ꯆꯥ ꯆꯥꯛ ꯆꯥꯗ꯭ꯔꯤꯌꯦ
ꯊꯦꯡꯉꯤꯅꯦ
ꯊꯦꯡ ꯌꯥꯝ ꯊꯦꯡꯕ ꯅꯠꯇꯦꯗ
ꯑꯁ ꯊꯦꯡꯉꯦ
ꯅꯪꯗꯤ ꯆꯥꯔꯕꯣ ꯆꯥꯔꯅꯤ
ꯍꯧꯖꯤꯛꯅ ꯆꯥꯕ ꯂꯣꯏꯔꯦ
ꯑꯣ ꯑꯃꯨꯛ ꯂꯥꯝ ꯍꯧꯔꯦ ꯍꯥꯏꯕꯗꯨꯔꯣ
ꯎꯝ ꯅꯠꯇꯦꯗ ꯊꯜꯂꯦ
ꯎꯝ ꯎꯝ ꯇꯨꯝꯕ ꯍꯧꯔꯨꯕꯗꯨꯗꯤ
ꯎꯝ ꯍꯧꯗ꯭ꯔꯤꯗ ꯇꯨꯝꯕꯗꯤ ꯈꯔ ꯉꯜꯂꯤꯗ
ꯎꯝ
ꯅꯪꯗꯤ ꯄꯨꯡ ꯀꯌꯥꯗ ꯆꯥꯛ ꯆꯥꯅꯤꯡꯉꯥꯏ
ꯍꯨꯖꯤꯛꯁꯦ ꯊꯣꯡꯕꯗꯤ ꯂꯣꯏꯒꯗꯧꯔꯦ ꯑꯗꯣ ꯌꯦ ꯌꯦꯟꯁꯥ ꯈꯔ ꯊꯣꯡꯉꯤ ꯉ
ꯁꯦꯁ ꯃꯤ ꯃꯆꯥꯗꯤ ꯌꯥꯗꯦꯀꯣ
ꯎꯝ ꯅꯪꯒꯤ ꯑ ꯎꯝ ꯀ꯭ꯔꯤ
ꯑꯩꯗꯤꯀꯣ ꯉꯁꯤꯗꯤ ꯏꯁꯀ꯭ꯋꯥꯁꯀ ꯑꯂꯨ
ꯑꯣ ꯏꯁꯀꯋꯥꯁ ꯌꯥꯝ ꯍꯥꯎ
ꯍꯥꯎꯋꯦ ꯍꯣꯏ ꯎꯝ ꯉꯥ ꯑꯀꯪꯕꯗꯣꯀꯣ ꯊꯝꯃꯒ ꯍꯥꯎꯋꯦ
ꯎꯝ ꯎꯝ ꯀꯩꯅꯣ ꯏꯁꯀ꯭ꯋꯥꯁꯇꯤ ꯍꯥꯔ ꯅꯨꯡ ꯌꯥꯎꯗꯕꯗꯦ
ꯍꯣꯏ
ꯍꯥꯔꯁꯨ ꯆꯥꯏꯗꯝꯅꯦ ꯑꯗꯣ ꯌꯥꯝ ꯐꯕꯅꯤ
ꯐꯕꯅꯦ ꯎꯝ
ꯏꯆꯝ ꯆꯝꯅ
ꯍꯣꯏ
ꯎꯝ ꯄ꯭ꯂꯦꯠ ꯄ꯭ꯂꯦꯠ ꯀꯌꯥ ꯆꯥꯒꯦ ꯉꯁꯤ ꯆꯥꯛ
ꯉꯁꯤꯗꯤ ꯅꯨꯡꯗꯥꯡꯗꯗꯤ ꯌꯥꯝꯅ ꯆꯥꯕ ꯉꯝꯗꯦꯗ ꯈꯔꯗꯤ ꯆꯥꯏ ꯍꯥꯏꯕꯗꯤ ꯑꯦꯝꯇꯤꯖꯨ ꯂꯩꯔꯗꯤ ꯑꯃꯨꯛꯀ ꯄꯨꯛꯇꯣ ꯒꯦꯁꯇ꯭ꯔꯤꯛꯇꯨ ꯀꯣ ꯃꯨꯛ ꯂꯩꯔꯛꯀꯅꯤ ꯑꯗꯨꯒꯤ ꯈꯔꯗꯤ ꯑꯗꯨꯝ ꯆꯥꯏ ꯅꯨꯡꯗꯥꯡꯗꯤ ꯌꯥꯝꯅ ꯆꯥꯕ ꯉꯝꯗꯦ ꯑꯩꯗꯤ
ꯑꯣ
ꯌꯥꯝꯅ ꯆꯥꯔꯗꯤ ꯈꯪꯗꯦ ꯇꯨꯝꯕ ꯅꯨꯡꯉꯥꯏꯇꯦꯕ ꯈꯔ ꯂꯥꯏꯠ ꯈꯔ ꯆꯥꯔꯒ ꯑꯗꯨꯝ ꯑꯗꯨꯅ ꯅꯨꯡꯉꯥꯏ
ꯎꯝ ꯍꯣꯏ ꯅꯨꯡꯗꯥꯡꯗ ꯆꯥꯛ ꯌꯥꯝ ꯌꯥꯝ ꯆꯥꯒꯅꯣ ꯍꯥꯏꯕꯅꯤ ꯍꯥꯏꯕꯅꯤ ꯍꯦꯕꯤ ꯍꯦꯕꯤ ꯆꯥꯔꯨꯅꯨ ꯍꯥꯏꯕꯅꯦ
ꯅꯪꯗꯤ ꯉꯁꯤꯗꯤ ꯍꯦꯕꯤ ꯆꯥꯅꯤꯡꯉꯥꯏ ꯃꯥꯜꯂꯤꯅ
ꯑꯁ ꯅꯨꯡꯗꯥꯡꯗꯤ ꯍꯣꯏ ꯑꯗꯨꯝ ꯍꯥꯏꯕꯗꯤ ꯊꯕꯛ ꯋꯥꯅ ꯍꯜꯂꯛꯑꯔꯁꯨ ꯅꯨꯡꯗꯥꯡꯗꯗꯤ ꯆꯥꯛ ꯌꯥꯝ ꯌꯥꯝ ꯆꯥꯕ ꯃꯣꯔꯅꯤꯡ ꯑꯩ ꯆꯥꯛ ꯌꯥꯝ ꯆꯥꯗꯦ
ꯑꯣ ꯑꯩꯗꯤ ꯃꯣꯔꯅꯤꯡꯗꯗꯤ ꯃꯣꯔꯅꯤꯡ ꯁꯤꯐ ꯇꯥꯕ ꯅꯨꯃꯤꯠꯇꯨꯗꯤ ꯌꯥꯝ ꯆꯥꯅꯤꯡꯗꯦ ꯑꯗꯨꯒ ꯎꯝ ꯈꯪꯗꯦꯗ ꯑꯩꯁꯨ ꯃꯣꯔꯅꯤꯡꯗꯗꯤ ꯉꯟꯃꯟꯃꯟꯕꯒꯤꯀꯣ
ꯎꯝ
ꯆꯥꯅꯤꯡꯗꯦ
ꯑꯥꯐꯇꯔꯅꯨꯟ ꯋꯥꯟ ꯊꯥꯔꯇꯤ ꯇꯨ ꯁꯤꯒꯨꯝꯕꯗꯤ ꯑꯗꯨꯝ ꯑꯃꯨꯛꯀ ꯂꯥꯝꯔꯛꯑꯦ꯫
ꯑꯣ ꯍꫭꯏ ꯏꯚꯅꯤ ꯅꯨꯡꯊꯤꯜꯗꯔꯣ꯫
ꯍꯣꯏ
ꯍꯣꯏ ꯑꯩꯁꯨ ꯑꯗꯨꯝ ꯑꯩꯁꯨ ꯆ ꯇꯔꯥ ꯑꯗꯨꯃꯨꯛ ꯋꯥꯜꯂꯦꯗ꯫
ꯅꯣꯏꯗꯤ ꯄꯨꯡ ꯀꯌꯥꯗ ꯕꯣꯜ ꯌꯦꯡꯒꯗꯕꯅꯣ꯫
ꯑꯁ ꯑꯩꯒꯤ ꯇꯤꯝ ꯊꯣꯛ ꯑꯗꯤ ꯊꯣꯛꯇ꯭ꯔꯗꯤ ꯔꯤ ꯀꯌꯥ ꯌꯦꯡꯅꯤꯡꯗꯦꯗ꯫ ꯑꯗꯨ ꯊꯦꯡꯁꯨ ꯊꯦꯡꯕ ꯍꯧꯖꯤꯛꯇꯣ ꯑ ꯇꯥꯏꯃꯤꯡꯗꯣ꯫
ꯑꫭ ꯑꫭ꯫
ꯑꯗꯒꯤ ꯉꯟꯅ ꯇꯨꯝꯒꯦ ꯉꯁꯤꯗꯤ ꯋꯥꯁꯨ ꯋꯥꯌꯦꯕ ꯑꯩ꯫
ꯑꯣ꯫
ꯉꯁꯤ ꯕꫭꯜ ꯌꯦꯡꯔꯔꯣꯏ꯫ ꯇꯥꯏꯃꯤꯡꯁꯨ ꯊꯦꯡꯗꯨ ꯁꯦꯡ ꯃꯥꯜꯂꯦꯕ ꯉꯁꯤ ꯉꯁꯤꯁꯦ꯫
ꯎꯝ ꯎꯝ
ꯗꯨꯒꯤ꯫ ꯃꯣꯔꯅꯤꯡꯒꯨꯝꯕꯥ ꯃꯣꯔꯅꯤꯡ ꯊ꯭ꯔꯤ ꯊꯥꯔꯇꯤ ꯐꯣꯔ ꯊꯥꯔꯇꯤ ꯐꯥꯏꯚ ꯑꯗꯨꯒꯨꯝꯕ ꯌꯦꯡꯉꯦ ꯑꯗꯨꯒ ꯅꯨꯡꯗꯥꯡꯗꯅ ꯇꯦꯟ ꯊꯥꯔꯇꯤ꯫ ꯃꯦꯠꯁ ꯐꯖꯔꯗꯤ ꯇꯦꯟ ꯊꯥꯔꯇꯤꯒꯤꯗꯣ ꯑꯗꯨꯝ ꯌꯦꯡꯉꯦ ꯅꯥꯏꯟ ꯊꯥꯔꯇꯤ ꯄꯨꯡ
ꯁꯤ ꯃꯦꯠꯁꯇꯤ ꯂꯩꯕ꯭ꯔꯥ꯫
ꯈꯪꯗꯦꯅꯦ ꯑꯩ ꯉꯁꯤꯒꯤ ꯐꯤꯆꯔ ꯌꯦꯡꯗꯦ꯫
ꯑꯣ ꯑꯣ꯫
ꯄꯨꯡ ꯑꯃ ꯑꯅꯤꯒꯤꯗꯨꯗꯤ ꯑꯩ ꯌꯦꯡꯕ ꯉꯝꯗꯦ꯫
ꯍꫭꯏꯗꯥ ꯀꯅꯥ ꯉꯝꯒꯦꯔꯣ꯫
ꯎꯝ
ꯇꯨꯝꯅꯤꯡꯉꯦ ꯑꯩꯗꯤ꯫
ꯑꯩꯒꯤ ꯀꯩꯅꯣ ꯑꯩꯒꯤ ꯇꯤꯝ ꯎꯝ ꯁꯥꯟꯅꯔꯗꯤ ꯑꯗꯨꯝ ꯌꯦꯡꯉꯅꯤ ꯑꯗꯨꯕꯨ
ꯅꯪꯒꯤ ꯇꯤꯝ ꯑꯔꯖꯦꯟꯇꯤꯅꯥꯔꯥ꯫
ꯑꯥ ꯑꯗꯨ ꯁꯅꯥꯔꯗꯤ ꯊꯦꯡꯉꯁꯨ ꯉꯜꯂꯁꯨ ꯑꯗꯨꯝ ꯌꯦꯡꯔꯅꯤ꯫
ꯑꯁ ꯂꯣꯏꯔꯦꯗ꯫
ꯅꯪꯒꯤ ꯅꯪꯒꯤꯗꯤ ꯄꯣꯔꯇꯨꯒꯜꯔꯣ
ꯅꯇꯦꯗ ꯑꯩꯒꯤꯗꯤ ꯕꯦꯈꯝꯅꯦ ꯀꯩꯅꯣ꯫
ꯑꯗꯨꯗꯤ ꯁꯅꯥꯗꯦ ꯂꯦ ꯑꯗꯨꯝ ꯐꯝꯔ ꯂꯩꯔꯦ ꯚꯤ ꯑꯥꯏ ꯄꯤ ꯁꯤꯠꯗ꯫
ꯎꯝ ꯃꯥꯗꯤ ꯈꯔ ꯂꯦꯝꯑꯦ ꯑꯩ ꯑꯩꯗꯤ ꯒ꯭ꯌꯥꯟ ꯇꯥꯗ꯭ꯔꯦ ꯍꯥꯏꯕꯗꯤ ꯀꯅꯥꯗ ꯀꯅꯥ ꯋꯥꯔꯤ ꯁꯥꯕꯅꯣ ꯍꯥꯏꯕꯗꯣ꯫ ꯃꯤ ꯌꯥꯝꯕꯒꯤꯀꯣ ꯑꯩ ꯒ꯭ꯌꯥꯟ ꯃꯥꯟ ꯇꯥꯗ꯭ꯔꯦ ꯑꯩꯗꯤ꯫
ꯀꯔꯤ ꯒ꯭ꯌꯥꯟ ꯃꯥꯟ ꯇꯥꯗꯕꯅꯣ꯫
ꯋꯥꯔꯤ ꯁꯥꯟꯅꯕꯗꯣ꯫
ꯑꯥ꯫
ꯒ꯭ꯌꯥꯟꯃꯥꯟ ꯇ꯭ꯔꯦꯕ
ꯀꯔꯤ ꯋꯥꯔꯤ ꯁꯥꯟꯅꯕ ꯍꯥꯏꯕꯗꯤ
ꯑꯁ ꯌꯥꯔꯦ ꯌꯥꯔꯦ
ꯑꯣ ꯍꯣ ꯐꯔꯦ ꯐꯔꯦ ꯑꯩꯒꯤꯗꯤ ꯕꯣꯜꯒꯤꯗ ꯑꯝ ꯀꯣꯃꯦꯟꯇꯦꯇꯔꯁꯤꯡꯅ ꯋꯥꯔꯤ ꯁꯥꯕꯗꯨꯔꯣꯅ ꯈꯟꯕ
ꯑꯁ ꯅꯇꯅꯦꯍꯦ
ꯎꯝ ꯍꯨꯝ ꯐꯔꯦ ꯑꯩ ꯈꯪꯉꯦ ꯑꯝ
ꯑꯗꯨꯗꯣ ꯑꯌꯥꯝꯕꯅꯗꯤꯀꯣ ꯃꯦꯁꯤ ꯑꯥꯔꯖꯦꯟꯇꯤꯅꯥ ꯈꯛ ꯈꯤꯇꯪꯅꯦ ꯑꯩ ꯁꯥꯟꯅꯕꯗ ꯑꯩꯅ ꯋꯥꯔꯤ ꯁꯥꯟꯅꯕꯗ ꯑꯁꯦꯡꯕ
ꯍꯣꯏꯅꯦ ꯍꯧꯖꯤꯛ ꯄ꯭ꯔꯤꯊꯤꯕꯤꯁꯤꯗ ꯔꯣꯅꯥꯜꯗꯣ ꯐꯚꯦꯟꯒ ꯑꯝ ꯃꯦꯁꯤ ꯐꯦꯟꯒ ꯀꯟꯅ ꯑꯗꯨꯝ ꯃꯔꯩ ꯌꯦꯠꯅꯔꯤꯗꯣ ꯑꯗꯨꯅꯦ
ꯀꯔꯤꯒꯤꯅꯣ ꯑꯩꯒꯤ ꯑꯩꯅ ꯈꯟꯕꯗꯤ ꯅꯣꯏꯁꯤꯡꯁꯦ ꯔꯣꯅꯥꯜꯗꯣꯗ ꯄꯥꯝꯒꯦꯔꯥ ꯈꯜꯂꯒ ꯄꯨꯔꯥ ꯎꯇꯥ ꯄꯨꯔꯇꯥ ꯇꯧꯔꯒ ꯂꯩꯔꯝꯃꯦ
ꯍꯦ ꯑꯗꯨꯝ ꯃꯤꯅ ꯑꯄꯥꯝꯕꯅꯤꯅ ꯀꯔꯤ ꯀꯔꯤ ꯍꯥꯏꯒꯅꯤ
ꯍꯣꯏ ꯑꯗꯨꯅꯦ ꯑꯗꯨꯝ ꯑꯌꯥꯝꯕꯅꯗꯤ ꯑꯗꯨꯝ ꯊꯥꯖꯗꯕꯗꯣꯀꯣ
ꯎꯝ
ꯑꯗꯨ ꯍꯥꯏꯕꯅꯤꯗ
ꯃꯦꯁꯤꯗꯤ ꯈꯪꯗꯦ ꯅꯣꯏꯒꯤꯗꯤꯀꯣ ꯑꯩꯒꯤꯗꯤ ꯅꯨꯄꯥꯅ ꯇꯝꯕ ꯌꯥꯕ ꯑ ꯀꯔꯤ ꯍꯥꯏꯁꯤ ꯀꯦꯔꯦꯛꯇꯔ ꯌꯥꯝꯃꯦ ꯑ ꯃꯒꯨꯟ ꯌꯥꯝ ꯅꯨꯄꯥꯅ ꯇꯝꯕ ꯌꯥꯕ ꯃꯒꯨꯟ ꯌꯥꯝ ꯆꯦꯜꯂꯤ ꯃꯥꯗꯣ ꯑꯝ
ꯑꯣ ꯑꯗꯨ ꯔꯣꯅꯥꯜꯗꯣꯗꯤ ꯀꯃꯥꯏꯅ ꯇꯧꯕꯥ
ꯔꯣꯅꯥꯜꯗꯣꯁꯦ ꯈꯪꯗꯦ ꯃꯥꯁꯦ ꯑꯦꯇꯤꯇ꯭ꯌꯨꯠ ꯈꯔ ꯂꯩꯌꯦ
ꯑꯣ ꯁꯣꯔꯠ ꯇꯦꯝꯄꯔꯁꯨ ꯇꯧꯅꯤꯡꯉꯥꯏ ꯃꯥꯜꯂꯤ ꯍꯣꯏ ꯃꯁꯛꯇꯣꯀꯣ ꯈꯔ ꯑꯦꯇꯤꯇ꯭ꯌꯨꯠ ꯀꯥꯛꯄ ꯇꯥꯏꯞꯇ ꯂꯩꯅꯀꯣ ꯇꯧꯅꯤꯡꯉꯥꯏ ꯃꯥꯜꯂꯦ ꯍꯣꯏ
ꯑꯗꯨꯅ ꯃꯥꯅ ꯉꯥꯡꯕꯗꯨ ꯀꯔꯤ ꯍꯥꯏꯁꯤꯔ ꯌꯥꯝ ꯃꯦꯆꯣꯔ ꯑꯣꯏꯗꯕꯅ ꯉꯥꯡꯕꯒꯨꯝ ꯈꯔ ꯈꯔ
ꯌꯥꯝꯅ ꯐꯥꯎꯕ ꯇꯥꯏꯞꯇꯁꯨ ꯇꯥꯎꯕ ꯃꯥꯂꯦ
ꯎꯝ ꯄ꯭ꯂꯦꯌꯔ ꯑꯃꯕꯨ ꯃꯥꯁꯨ ꯄ꯭ꯂꯦꯌꯔꯅꯤ ꯑꯗꯨꯕꯨ ꯄ꯭ꯂꯦꯌꯔ ꯑꯃꯕꯨ ꯔꯦꯁꯄꯦꯛ ꯈꯔꯁꯨ ꯋꯥꯠꯂꯦꯕ ꯎꯝ ꯁꯥꯟꯅꯕꯁꯨ ꯑꯗꯨꯝ ꯃꯦꯁꯤꯅ ꯑꯗꯨꯝ ꯐꯖꯩꯌꯦ ꯃꯥꯏ ꯁꯥꯟꯅꯕꯗꯣ ꯍꯧꯖꯤꯛ ꯐꯥꯎꯅꯗꯤ ꯃꯦꯁꯤꯅ ꯑꯗꯨꯝ ꯁꯥꯟꯅꯕꯁꯨ ꯑꯗꯨꯝ ꯇꯣꯞꯇ ꯂꯩꯌꯦꯕ ꯑꯗꯨꯒꯤꯅꯤꯗ
ꯎꯝ ꯅꯦꯃꯔꯗꯤ ꯁꯥꯟꯅꯗꯕꯔꯥ ꯍꯟꯗꯛꯀꯥꯟꯁꯦ
ꯁꯥꯟꯅꯥꯏꯗ ꯑꯗꯨꯕꯨ ꯃꯥꯗꯣ ꯏꯟꯖꯨꯔ ꯈꯔ ꯂꯩꯕ ꯃꯥꯜꯂꯦ ꯁꯣꯛꯄ ꯃꯥꯜꯂꯦ ꯑꯗꯨꯒꯤ
ꯑ ꯐꯨꯜ ꯃꯦꯆꯁ ꯑꯗꯨꯝ ꯁꯥꯟꯅꯗꯕ ꯃꯇꯝ ꯈꯔ ꯁꯥꯟꯅꯔꯒ ꯑꯃꯨꯛ ꯁꯦꯐꯇꯤꯗ ꯑꯃꯨꯛ ꯂꯩꯕ ꯑꯃꯨꯛꯀ
ꯑꯣ ꯑꯣ ꯑꯣ ꯑꯗꯨ ꯅꯣꯏ ꯍꯟꯗꯛꯀꯥꯟ ꯀꯅꯥꯅꯣ ꯑꯃ ꯎꯝ ꯌꯥꯝ ꯐꯥꯎꯔꯒ ꯂꯩꯕꯗꯨ ꯀꯔꯤꯔꯥ ꯍꯜꯂꯦꯟ ꯍꯥꯏꯕ꯭ꯔꯥ ꯀꯩꯅꯣꯝꯃꯣ
ꯑꯥ ꯍꯂꯥꯟ
ꯀꯅꯥꯅꯣ
ꯍꯂꯦꯟ ꯀꯩꯅꯣꯅꯦ ꯅꯣꯔꯋꯦꯒꯤ ꯀꯦꯞꯇꯦꯟ ꯅꯦ
ꯑꯣ ꯐꯖꯅꯁꯨ ꯇꯕ꯭ꯔꯥ
ꯑꯥ ꯃꯣꯏꯗꯣ ꯑꯗꯨꯝ ꯐꯖꯩ ꯃꯤꯅꯁꯨ ꯑꯗꯨꯝ ꯄꯥꯝꯕ
ꯑꯣ ꯑꯣ ꯎꯝ ꯑꯩꯗꯤ ꯗꯨꯝ ꯃꯤꯝꯁꯇꯀꯨꯝꯕ ꯂꯩꯅ ꯔꯤꯜꯁꯇꯥ ꯀꯨꯝꯕ ꯑꯗꯨꯝ ꯎꯕꯗꯣ ꯑꯗꯨꯗꯣ ꯀꯔꯤ ꯀꯔꯤ ꯇꯧꯕ꯭ꯔꯥ ꯑꯗꯨꯝ ꯑꯗꯨꯝ ꯃꯥꯗꯨ ꯕꯣꯁ ꯅꯥꯕ ꯍꯩꯌꯦ ꯍꯩꯌꯦ ꯑꯗꯨꯝ ꯍꯥꯏꯕ ꯆꯦꯟꯕꯗꯣ ꯀꯜꯂꯦ ꯍꯥꯏꯀꯣ
ꯎꯝ ꯏꯁ ꯃꯥꯁꯨ ꯋꯥꯡ ꯋꯥꯡꯁꯨ ꯆꯥꯎꯕ ꯆꯥꯎꯕ ꯑꯗꯨꯒꯤ ꯆꯦꯟꯕꯁꯨ ꯀꯟꯕ ꯁꯅꯥꯕꯨꯁꯨ ꯍꯩꯕ ꯑꯗꯨꯒꯤ ꯃꯃꯤꯡ ꯈꯔ ꯆꯠꯂꯦ ꯑꯗꯨꯁꯤꯡꯅ ꯍꯧꯖꯤꯛ ꯆꯠꯂꯤꯕ ꯃꯃꯤꯡꯁꯦ ꯑꯦꯝꯕꯞꯄꯦ
ꯎꯝ
ꯂꯃꯤꯟ ꯌꯦꯃꯥꯜ ꯅꯦꯃꯥꯔ ꯃꯦꯁꯤ ꯔꯣꯅꯥꯜꯗꯣ
ꯑꯣ ꯑꯗꯨꯒ ꯀꯩꯅꯣ ꯍꯟꯗꯛꯀꯥꯟ ꯒꯣꯜ ꯀꯤꯞꯄꯔ ꯐꯖꯅ ꯇꯧꯋꯦ ꯍꯥꯏꯕꯗꯣ ꯀꯅꯥꯔ ꯑꯗꯨꯗꯣ
ꯀꯦꯞ ꯕꯔꯗꯦꯒꯤ ꯀꯦꯞ ꯕꯥꯔꯗꯦ ꯀꯟꯇ꯭ꯔꯤꯅꯦ ꯑꯗꯨ ꯑꯥ ꯃꯃꯤꯡꯗꯨ ꯑ ꯀꯔꯤ ꯍꯥꯏꯕ꯭ꯔ ꯌꯥꯝ ꯂꯨꯏꯅꯦ ꯕꯣꯖꯤꯟ ꯕꯣꯖꯤꯟ ꯍꯥ ꯑꯔꯖꯦꯟꯇꯤꯅꯥ ꯃꯣꯏ ꯃꯕꯥꯅꯤ ꯁꯥꯟꯅꯕ ꯀꯥꯟꯗ ꯊꯣꯏꯈ꯭ꯔꯦ ꯃꯥ ꯂꯩꯍꯧꯈ꯭ꯔꯦꯕ ꯀꯦꯞ ꯕꯔꯗꯦꯗꯣ
ꯑꯣ ꯑꯁ ꯅꯨꯡꯉꯥꯏꯇꯦꯅꯦ
ꯎꯝ ꯌꯥꯝ ꯅꯨꯡꯁꯤꯕꯅꯦ ꯃ ꯃꯣꯏꯗꯣ
ꯒꯣꯜ ꯀꯤꯞꯄꯔꯗꯣ ꯅꯨꯡꯁꯤꯌꯦ ꯃꯥ ꯒꯣꯜ ꯀꯤꯄꯔꯗꯣ ꯐꯖꯅ ꯂꯦꯞꯄ ꯃꯥꯜꯂꯦꯀꯣ
ꯎꯝ ꯅꯍꯥꯟꯗꯒꯤ ꯅꯍꯥꯟꯗꯒꯤ ꯃꯤꯅ ꯑꯗꯨꯝ ꯎꯝ ꯑꯥ ꯃꯤꯁꯤꯡꯅꯁꯨ ꯗꯨꯝ ꯈꯪꯕꯅꯦ ꯃꯥ ꯃꯁꯛꯇꯣ ꯍꯥꯏꯕꯗꯤ ꯃꯥ ꯍꯩꯕꯒꯤ ꯑꯗꯨꯝ ꯃꯤ ꯑꯥ ꯑꯣꯗꯤꯌꯦꯟꯁꯤꯡꯗꯣ ꯑꯗꯨꯝ ꯈꯪꯈ꯭ꯔꯦꯕ ꯃꯥꯗꯣ
ꯎꯝ ꯎꯝ
ꯃꯤꯅ ꯑꯗꯨꯝ ꯄꯥꯝꯂꯛꯈ꯭ꯔꯦꯕ ꯃꯦꯠꯁ ꯑꯥ ꯐꯥꯔꯁ ꯃꯦꯠ ꯏꯁꯇꯒꯤ ꯃꯥ ꯑꯥꯁ ꯑꯥ ꯀꯔꯤ ꯏꯟꯁꯇꯥꯒ꯭ꯔꯥꯝ ꯐꯣꯂꯣꯋꯔꯁ ꯊ꯭ꯔꯤ ꯊꯥꯎꯖꯟꯒꯨꯝꯕ ꯈꯠꯇꯪ ꯂꯩꯕꯗꯨ ꯍꯧꯖꯤꯛꯇꯤ ꯇꯨ ꯇꯨ ꯕꯤꯂꯤꯌꯟ ꯍꯥꯏꯕ꯭ꯔꯥ ꯇꯨ ꯃꯤꯂꯤꯌꯟꯁ ꯍꯥꯏꯕ꯭ꯔꯥ ꯑꯗꯨꯝ ꯃꯦꯠꯆ ꯑꯃꯗꯒꯤ ꯑꯗꯨꯝ ꯀꯥꯈ꯭ꯔꯦꯕ
ꯌꯥꯝꯃꯤꯅꯦ
ꯃꯥꯒꯤ ꯏꯁꯇꯣꯔꯤꯁꯨ ꯑꯗꯨꯝ ꯂꯩ ꯃꯤꯅ ꯅꯨꯡꯁꯤꯕ ꯏꯁꯇꯣꯔꯤ ꯑꯃ ꯂꯩꯕꯀꯣ ꯑꯗꯨꯝ ꯃꯣꯏꯗꯣ ꯎꯝ ꯃꯃꯥꯁꯨ ꯄꯨꯔꯛꯈ꯭ꯔꯦ ꯃꯣꯏꯅ ꯍꯥꯏꯕꯗꯤ ꯃꯃꯥꯁꯨ ꯏꯁꯇꯦꯗꯤꯌꯝꯗꯀꯣ ꯑꯥ ꯍꯥꯏꯕꯗꯤ ꯑꯣ ꯃꯣꯏ ꯀꯟꯇ꯭ꯔꯤꯅ ꯃꯃꯥꯕꯨ ꯄꯨꯔꯛꯄ ꯍꯪꯕ
ꯑꯣ ꯑꯣ
ꯌꯥꯝ ꯅꯨꯡꯁꯤꯕꯅꯦ ꯃꯣꯏ ꯀꯦꯞ ꯕꯥꯔꯗꯦꯗꯣ ꯀꯟꯇ꯭ꯔꯤ ꯃꯆꯥꯅꯦꯕ
ꯎꯝ ꯎꯝ
ꯃꯣꯏ ꯇꯣꯇꯦꯜ ꯇꯣꯇꯦꯜ ꯄꯣꯄꯨꯂꯦꯁꯟꯗꯣ ꯐꯥꯏꯚ ꯐꯥꯏꯚ ꯊꯥꯎꯖꯟ ꯑꯗꯨꯈꯛ ꯑꯣꯏꯕꯅꯦ
ꯑꯣ
ꯐꯤꯐꯇꯤ ꯊꯥꯎꯖꯟ ꯍꯥꯏꯕ ꯐꯤꯐꯇꯤ ꯊꯥꯎꯖꯟ
ꯑꯣ ꯑꯣ
ꯐꯥꯏꯚ ꯊꯥꯎꯖꯟ ꯍꯥꯏꯌꯦ ꯑꯗꯨꯅ ꯑꯁ ꯌꯥꯝ ꯅꯨꯡꯁꯤꯕꯅꯦ
ꯍꯣꯏ ꯑꯁꯦꯡꯕ ꯑꯩꯁꯨ ꯃꯥꯒꯤ ꯑꯗꯨ ꯃꯥ ꯁꯅꯕ ꯅꯨꯃꯤꯠꯇ ꯔꯤꯜꯁ ꯀꯩꯀꯥ ꯃꯤꯝꯁꯀꯤ ꯃꯥꯒꯤ ꯗꯣꯀꯣ ꯌꯥꯝ ꯊꯥꯒꯠꯂꯛꯄ ꯑꯗꯨꯗ ꯁꯤ ꯅꯨꯄꯥꯁꯦ ꯀꯔꯤ ꯇꯧꯕꯒꯤꯅꯣ ꯀꫭꯟꯅ ꯌꯦꯡꯕ ꯀꯥꯟꯗ ꯃꯗꫭ ꯈꯔꯁꯨ ꯂꯥꯏ ꯃꯥꯜꯂꯦꯀꯣ
ꯎꯝ
ꯑꯗꯨꯒ ꯍꯣꯏ ꯑꯗꯨꯃꯥꯏꯅ ꯅꯪꯅ ꯍꯥꯏꯕꯕꯨ ꯃꯃꯥꯗꯨꯁꯨ ꯂꯥꯛꯅꯤꯡꯍꯟꯕꯅꯦ ꯑꯗꯣ ꯐꯥꯏꯅꯥꯟꯁꯤꯌꯦꯜ ꯄ꯭ꯔꯣꯕ꯭ꯂꯦꯝ ꯂꯩꯕꯒꯤ ꯀꯩꯀꯥ ꯍꯥꯏꯔ ꯂꯥꯛꯄ ꯑꯗꯨꯗ ꯑꯩꯁꯨ ꯎꯕ ꯑꯗꯨꯒ ꯑꯗꯨꯒꯤ ꯑꯗꯨꯝ ꯃꯥꯒꯤ ꯋꯥꯔꯤꯗꯨ ꯑꯗꯨꯝ ꯁꯤꯕꯀꯣ
ꯑꯥ
ꯑꯗꯨ ꯅꯨꯄꯥꯗꯣ
ꯈꯪꯗꯦ ꯍꯟꯗꯛꯇꯨ ꯇ꯭ꯋꯦꯟꯇꯤ ꯇ꯭ꯋꯦꯟꯇꯤ ꯁꯤꯛꯁꯀꯤ ꯋꯥꯔꯜ ꯀꯞꯁꯦ ꯌꯥꯝ ꯏꯃꯣꯁꯅꯦꯜ ꯑꯣꯏ ꯌꯥꯝ ꯑꯣꯏꯌꯦ
ꯑꯗꯨꯒ ꯖꯄꯥꯟꯗꯨꯁꯨ ꯑꯩ ꯍꯥꯏꯗꯤ ꯑꯃꯨꯛ ꯅꯨꯡꯁꯤꯕ꯭ꯔꯥ
ꯍꯣꯏ ꯍꯣꯏ ꯑꯗꯨꯁꯤꯡꯗꯣ
ꯑꯦ ꯃꯣꯏꯗꯨ ꯀꯣ ꯃꯣꯏꯖꯦ ꯑꯗꯨ ꯅꯨꯃꯤꯠꯇꯣ ꯑꯩ ꯑꯩꯁꯨ ꯈꯔ ꯌꯦꯡꯉꯦ ꯃꯣꯏ ꯃꯣꯏꯁꯨ ꯐꯖꯅ ꯁꯥꯟꯅꯩꯌꯦ
ꯎꯝ ꯑꯁ ꯐꯖꯕꯅꯤ ꯃꯣꯏꯁꯨ